ꯍꯜꯂꯣ
ꯍꯥꯎ
ꯑꯥ ꯇꯥꯔꯦ ꯇꯥꯔꯦ ꯀꯩꯗꯧꯕꯤꯔꯝꯃꯤꯅꯣ
ꯑ ꯑꯩꯁꯦ ꯑꯗꯨꯝ ꯐꯝꯃꯝꯃꯤꯕ ꯑꯗꯨꯅꯤ
ꯎꯝ ꯆꯥꯛ ꯏꯟꯖꯥꯡꯒꯗꯤ ꯎꯅꯕꯤꯔꯕꯣ
ꯑꯣ ꯉꯁꯤꯒꯤ ꯆꯥꯛ ꯌꯦꯟꯁꯥꯡꯗꯤ ꯇꯧꯁꯟꯈ꯭ꯔꯦ ꯈꯔ
ꯑꯣ ꯀꯔꯤ ꯀꯔꯤ ꯌꯦꯟꯖꯥꯡ ꯆꯥꯔꯕ ꯅꯣꯡꯃꯒꯤ
ꯑꯁꯤꯒꯤꯗꯤ ꯎ ꯍꯥꯏꯗꯤ ꯑꯩꯈꯣꯏꯒꯤ ꯆꯦꯡ ꯑꯐꯕꯗꯣ ꯆꯥꯕꯗꯣ ꯍꯛꯆꯥꯡ ꯅꯨꯡꯉꯥꯏꯇꯦꯅ ꯑꯩꯈꯣꯏꯒꯤ
ꯀꯔꯤ ꯇꯧꯔꯤꯅꯣ ꯅꯪ
ꯆꯦꯡ ꯌꯦꯟꯗꯣ ꯀꯦꯖꯤ ꯑꯃꯅꯦ ꯑꯗꯨꯗꯨꯒ ꯑꯩꯈꯣꯏꯒꯤ ꯏꯟꯖꯥꯡꯗꯨꯅ ꯑꯩꯈꯣꯏꯒꯤ ꯑꯣꯛꯁꯥ ꯀꯦꯖꯤ ꯑꯅꯤꯃꯨꯛꯇꯪ ꯄꯨꯝꯅ ꯇꯥꯎꯔꯒ ꯆꯥꯁꯜꯂꯦ ꯍꯥꯏꯇꯥꯔꯦꯅꯦ ꯑꯁꯤꯒꯤ ꯑꯣꯏꯅꯗꯤ ꯏꯇꯥꯎꯗꯤ ꯀꯩꯀꯩ ꯃꯊꯦꯟ ꯍꯣꯠꯅꯕꯤꯔꯒꯦ
ꯑꯩꯈꯣꯏꯒꯤꯗꯤ ꯉꯁꯤꯒꯤꯗꯤ ꯀꯩꯅꯣ ꯇꯧꯋꯦꯅ- ꯆꯥꯅꯕ ꯍꯦꯟꯖꯥꯡꯗꯣ ꯂꯩꯇ꯭ꯔꯦꯅ ꯌꯦꯟ ꯑꯃ ꯍꯦꯛ ꯊꯣꯡꯖꯜꯂꯦ ꯇꯧꯕꯨꯗꯤ ꯃꯅꯥ ꯃꯁꯤꯡꯁꯦ ꯆꯥꯒꯦꯅ ꯇꯧꯕꯅꯤ ꯁ꯭ꯋꯥꯏꯗꯗꯤ ꯐꯪꯗꯕꯀꯣ ꯁꯥ ꯉꯥ ꯉꯥꯛ ꯆꯥꯃꯟꯗꯅ ꯆꯥꯅꯤꯡꯗ꯭ꯔꯦꯗ
ꯌꯦꯟꯁꯦ ꯏꯇꯥꯎꯒꯤ ꯌꯦꯟꯁꯦ ꯌꯦꯟ ꯑꯄꯥꯏꯕꯤꯔꯥ ꯅꯠꯇ꯭ꯔꯒꯅ ꯑꯩꯈꯣꯏꯒꯤ ꯂꯩꯅꯨꯡꯒ ꯍꯨꯠꯄ ꯍꯥꯏꯗꯤ ꯂꯩꯅꯨꯡꯒ ꯍꯨꯠꯄ ꯌꯦꯟꯗꯣ ꯑꯣꯏꯗꯣꯏꯔꯥ ꯀꯔꯝꯕ ꯃꯈꯜꯒꯤ ꯌꯦꯟꯅꯣ
ꯑꯩꯁꯦ ꯑꯩ ꯌꯦꯡꯁꯦ ꯀꯩꯅꯣ ꯑꯣꯏꯗꯣꯏꯅꯤ ꯑꯩꯈꯣꯏꯒꯤ ꯏꯆꯝ ꯆꯝꯕ ꯑꯩꯈꯣꯏꯒꯤ ꯂꯣꯀꯦꯜꯒꯤ ꯌꯦꯟꯁꯦ ꯃꯁꯤ ꯅꯠꯇ꯭ꯔꯦ ꯑꯩꯒꯤꯗꯤ ꯑꯗꯨꯒꯨꯝꯕꯗꯤ ꯑꯗꯨꯝ ꯆꯥꯃꯟꯗꯅ ꯀꯌꯥ ꯆꯥꯅꯤꯡꯗ꯭ꯔꯦ ꯍꯥꯏꯇꯥꯔꯦ ꯑꯩꯈꯣꯏꯒꯤ ꯑꯦꯟꯇꯥꯔꯇꯤꯀꯥꯗ ꯂꯩꯕ ꯑꯩꯈꯣꯏꯒꯤ ꯎꯟꯗ ꯂꯩꯕ ꯌꯦꯟ ꯍꯥꯏꯇꯥꯔꯦꯅꯦ ꯃꯇꯨꯒꯁꯦ ꯕꯣꯟꯕꯣꯟ ꯂꯥꯎꯕꯀꯣ ꯍꯧꯖꯤꯛꯀꯤ ꯑꯩꯅ ꯆꯥꯔꯤ ꯌꯦꯟꯁꯤꯗꯤ ꯃꯈꯣꯡ ꯃꯔꯤ ꯄꯥꯜꯂꯦ
ꯑꯣ ꯃꯌꯥꯝꯅ ꯃꯌꯥꯝꯒꯤ ꯌꯦꯟ ꯍꯧꯖꯤ ꯍꯧꯖꯤꯛ ꯍꯧꯖꯤꯛ ꯂꯩꯅꯔꯤꯁꯤꯗꯗꯤ ꯑꯩꯈꯣꯏꯒꯤ ꯃꯈꯣꯡ ꯑꯅꯤ ꯄꯥꯟꯕꯅꯤ ꯑꯗꯣ ꯏꯇꯥꯎꯒꯤ ꯌꯦꯟꯁꯤꯅ ꯃꯈꯣꯡ ꯃꯔꯤ ꯄꯥꯜꯂꯦꯕ
ꯄꯥꯂꯦ ꯌꯦꯟꯁꯦ ꯃꯈꯣꯡ ꯃꯔꯤ ꯄꯥꯜꯂꯤ ꯑꯗꯨꯒ ꯑꯗꯨꯃꯛꯇꯤ ꯍꯥꯏꯕ ꯌꯥꯗꯦ ꯑꯩꯈꯣꯏꯒꯤ ꯃꯥ ꯑꯩꯈꯣꯏꯒꯤ ꯃꯅꯤꯡꯒꯤ ꯃꯈꯣꯡꯁꯦ
ꯍꯥ
ꯁꯤꯕꯨꯗꯤ ꯈꯤꯇꯪ ꯁꯥꯡꯉꯦꯕꯀꯣ ꯑꯗꯨꯒ ꯃꯃꯥꯡꯒꯤ ꯃꯈꯣꯡꯁꯤꯗꯤ ꯑꯩꯈꯣꯏꯒꯤ ꯄꯥꯜꯂꯤꯕ ꯑꯗꯨꯅꯤꯗ ꯍꯥꯏꯗꯤ ꯃꯃꯥꯡꯒꯤ ꯈꯣꯡꯁꯦ ꯀꯣꯟꯁꯤꯜꯂꯒ ꯄꯥꯜꯂꯦꯕ ꯑꯩꯈꯣꯏꯒꯤ ꯁꯝꯅ ꯍꯥꯏꯔꯕꯗ ꯑꯩꯈꯣꯏꯒꯤ ꯗꯥꯏꯅꯣꯁꯣꯔ ꯀꯥꯏꯅ ꯂꯩꯔꯤꯁꯦ ꯑꯣ ꯑ ꯁꯨꯃꯥꯏꯅ ꯃꯈꯣꯡꯗꯣ ꯍꯣꯏ ꯃꯈꯣꯡ ꯄꯤꯛꯄꯤꯗꯣ
ꯑꯣ ꯑ ꯑ ꯑꯣ ꯑꯣ ꯑꯗꯨꯗꯤ ꯑ ꯑꯗꯨꯗꯤ ꯑꯦꯟꯇꯥꯔꯇꯤꯀꯥꯗꯒꯤ ꯆꯦꯟꯕꯅꯦꯅ ꯍꯥꯏꯕ ꯅꯠꯇ꯭ꯔꯣ ꯏꯇꯥꯎꯒꯤ ꯌꯦꯟꯗꯣ
ꯃꯥꯅꯦ ꯃꯥꯅꯦꯥ ꯑꯦꯟꯇꯥꯔꯇꯤ ꯀꯥ ꯆꯦꯟꯕ ꯅꯠꯇꯦ ꯏꯇꯥꯎ ꯀꯩꯅꯣ ꯇꯧꯔꯨꯕꯅꯦ ꯑꯩꯁꯦ ꯉꯥꯏꯍꯥꯛ ꯋꯥ ꯀꯤꯡꯁꯦ ꯆꯠꯂꯨꯒꯦꯅ ꯑꯩꯈꯣꯏ ꯑꯦꯟꯇꯥꯔꯇꯤꯊꯥ ꯍꯥꯏꯐꯦꯠ ꯎꯟ ꯃꯔꯛꯇꯨꯗ ꯆꯠꯄꯁꯤ ꯑꯌꯨꯛꯇꯗꯤ ꯅꯨꯡꯉꯥꯏꯗꯅꯀꯣ
ꯑꯥ ꯑꯥ
ꯑꯗꯨꯗꯨꯗꯨꯗ ꯑꯩꯈꯣꯏꯒꯤ ꯑꯦꯟꯇꯥꯔꯇꯤꯀꯥ ꯆꯠꯄꯁꯤꯗ ꯃꯈꯣꯏꯒꯤ ꯌꯦꯟꯁꯤ ꯈꯔ ꯃꯄꯨꯅ ꯊꯥꯗꯣꯛꯄ ꯑꯣꯏꯗꯣꯏꯔꯗꯤ ꯈꯪꯗ꯭ꯔꯦꯀꯣ ꯆꯞ ꯆꯥꯕꯗꯤ ꯌꯦꯟꯁꯤꯦ ꯈꯔ ꯀꯣꯏꯆꯦꯟ ꯆꯦꯟ ꯂꯩꯔꯝꯕ ꯃꯥꯡꯁꯤꯗ ꯀꯔꯤ ꯃꯣꯏꯁꯤ ꯂꯝꯕꯤ ꯂꯝ ꯍꯥꯡꯅꯕ ꯃꯥꯜꯂꯤꯅ ꯑꯗꯨꯝ ꯑꯃ ꯍꯦꯛ ꯄꯥꯏꯔꯒꯦ ꯄꯣꯔꯛꯄꯅꯤꯗ
ꯑꯗꯨꯗꯤ ꯏꯇꯥꯎꯕꯤꯗꯣ ꯃꯄꯨ ꯂꯩꯕ ꯌꯦꯟ ꯅꯠꯇ꯭ꯔꯦ ꯑꯗꯨꯗꯤ ꯍꯥꯏꯗꯤ ꯏꯇꯥꯎꯒꯤ ꯔꯤꯁꯤꯦ ꯇꯥꯕꯗ ꯑꯩꯈꯣꯏꯒꯤ ꯍꯧꯖꯤꯛꯁꯦ ꯑꯩꯈꯣꯏꯒꯤ ꯒ꯭ꯂꯣꯕꯦꯜ ꯋꯥꯔꯃꯤꯡ ꯇꯧꯋꯦꯅ ꯀꯟꯅ ꯍꯥꯏꯅꯔꯤꯗꯅ ꯍꯧꯖꯤꯛꯁꯦ
ꯍꯣꯏ ꯍꯣꯏ
ꯃꯔꯝ ꯑꯗꯨꯅ ꯑꯩꯈꯣꯏꯒꯤ ꯑꯦꯟꯇꯥꯔꯇꯤꯀꯥꯗ ꯊꯥꯏꯅ ꯑꯩꯈꯣꯏꯒꯤ ꯂꯩꯔꯝꯕ ꯖꯤꯕ ꯄꯥꯟꯕ ꯃꯌꯥꯝꯁꯦ ꯑꯩꯈꯣꯏꯒꯤ ꯎꯟꯅ ꯐꯝꯖꯤꯜꯂ ꯂꯩꯈꯤꯕꯁꯦ ꯍꯧꯖꯤꯛ ꯒ꯭ꯂꯣꯕꯦꯜ ꯋꯥꯔꯃꯤꯡ ꯇꯧꯔꯛꯄꯅ ꯃꯔꯝ ꯑꯣꯏꯔꯒ ꯑꯩꯈꯣꯏꯒꯤ ꯎꯟꯁꯦ ꯃꯍꯤ ꯂꯥꯡꯊꯣꯔꯛꯑꯦꯅ ꯍꯥꯏꯅꯕꯅꯤꯅ ꯑꯩꯈꯣꯏꯒꯤ ꯑꯗꯨꯗꯒꯤ ꯊꯣꯛꯂꯛꯄ ꯌꯦꯟ ꯑꯣꯏꯗꯣꯏꯅꯦ ꯑꯗꯨꯗꯤ ꯏꯆꯥꯎꯒꯤ ꯌꯦꯟꯁꯦ ꯑꯩꯈꯣꯏꯒꯤ ꯗꯥꯏꯅꯣꯁꯣꯔ ꯃꯇꯝꯒꯤ ꯌꯦꯟ ꯍꯥꯏꯇꯥꯔꯦꯅꯦ
ꯍꯣꯏ ꯍꯣꯏ ꯑꯗꯨ ꯑꯣꯏꯔꯝꯕꯁꯨ ꯌꯥꯏ ꯑꯗꯣ ꯀꯩꯒꯤꯅꯣ ꯑꯩꯈꯣꯏꯒꯤ ꯏꯁꯥꯃꯛ ꯄꯩꯁꯥꯅ ꯂꯩꯕ ꯅꯠꯇꯕꯅꯤꯅꯀꯣ
ꯑꯥꯎ ꯑꯥꯎ ꯍꯥꯎ ꯕꯨꯖꯨ ꯑꯥ ꯍꯥꯎꯕꯁꯨ ꯈꯔ ꯍꯥꯏꯗꯤ ꯃꯌꯥꯝꯗꯒꯤ ꯇꯣꯈꯥꯏꯕ ꯃꯍꯥꯎ ꯑꯃꯁꯨ ꯂꯥꯛꯑꯃꯦ
ꯍꯣꯏ ꯍꯣꯏ ꯍꯥꯏꯗꯤ ꯆꯥꯛ ꯆꯥꯅꯕꯃꯛꯇꯕꯨꯁꯨ ꯑꯣꯏꯔꯣ ꯑꯩꯈꯣꯏ ꯏꯁꯥꯅꯒ ꯄꯩꯁꯥ ꯍ ꯄꯨꯊꯣꯛꯑ ꯆꯥꯔꯒꯗꯤ ꯄꯩꯁꯥ ꯃꯃꯟꯗꯣ ꯍꯦꯛ ꯍꯟꯖꯅꯕ ꯌꯧꯅꯕ ꯆꯥꯕꯗ ꯏꯁꯥꯁꯦ ꯋꯥꯔꯒ ꯃꯍꯥꯎ ꯈꯪꯍꯧꯗꯕꯤꯗꯣ ꯇꯧꯋꯦꯕꯀꯣ
ꯑꯥ
ꯑꯗꯨꯅ ꯑꯩꯈꯣꯏꯒꯤ ꯁꯦꯜꯒ ꯄꯨꯊꯣꯛꯇꯕꯤꯗ ꯑꯩꯈꯣꯏꯒꯤ ꯍꯥꯏꯐꯦꯠ ꯄꯥꯎꯒꯗꯤ ꯍꯥꯏꯐꯦꯠ ꯁꯤꯗ ꯑꯍꯥꯎꯕ ꯑꯃ ꯊꯣꯡꯗꯣꯔꯒ ꯍꯥꯏꯕꯗꯤ ꯄꯥꯎꯗꯤ ꯍꯥꯏꯐꯦꯠ ꯇꯥꯔꯒ ꯁꯨꯝ ꯍꯥꯏꯗꯤ ꯃꯔ ꯁꯨꯝ ꯎꯅꯕ ꯂꯥꯛꯏꯅꯦ ꯀꯥꯏꯅ ꯆꯠꯁꯤꯜꯂꯒ ꯆꯥꯛ ꯆꯥꯕ ꯃꯇꯝ ꯇꯥꯏꯃꯤꯡꯗꯨꯗ ꯍꯦꯛ ꯆꯠꯁꯤꯜꯂꯒ ꯍꯦꯛ ꯌꯥꯎꯁꯟꯕꯒꯨꯝꯕ
ꯑ ꯑꯦꯁ ꯑ
ꯊꯑꯒ ꯆꯥꯕꯁꯤꯅ ꯈꯔ ꯍꯦꯟꯅ ꯍꯥꯎꯋꯦ ꯍꯥꯏꯇꯥꯔꯦ
ꯎꯝ ꯑꯁ ꯑꯩꯗꯤ ꯌꯥꯔꯅꯤꯒ ꯍꯥꯏꯕꯗꯣ ꯑꯗꯨꯗꯨꯒ
ꯍꯣꯏ ꯏꯇꯥꯎꯅ ꯅꯨꯡꯉꯥꯏꯇ꯭ꯔꯒꯗꯤ ꯑꯩꯈꯣꯏ ꯍꯣꯏ ꯈꯔ ꯑꯗꯨꯝ ꯃꯍꯥꯎ ꯌꯦꯡꯉꯒꯦ ꯀꯥꯏꯁꯤꯜꯂꯒ ꯍꯦꯛ ꯆꯥꯛ ꯑꯣꯛꯇꯨꯤ ꯈꯔ ꯍꯥꯞꯊꯔꯛꯑꯣꯒ ꯍꯦꯛ ꯍꯥꯏꯕꯗꯣ
ꯑ ꯍ
ꯑꯣ ꯑꯗꯨꯅꯤꯗ ꯑꯗꯨꯅ ꯈꯔ ꯍꯦꯛ ꯃꯍꯥꯎꯋ ꯇꯧꯔꯤꯁꯦ
ꯃꯥꯅꯦ ꯃꯥꯅꯦ ꯍꯥꯏꯗꯤ ꯏꯁꯥꯒꯤ ꯄꯩꯁꯥ ꯇꯤꯡꯉꯒ ꯂꯩꯕ ꯍꯥꯏꯁꯤꯗꯕꯨ ꯑꯩꯈꯣꯏꯒꯤ ꯏꯁꯥꯗꯁꯨ ꯅꯨꯡꯉꯥꯏꯇꯕ ꯍꯥꯏꯇꯥꯔꯦꯅꯦ ꯍꯥꯏꯗꯤ ꯑꯦꯀꯥꯎꯟꯗꯒꯤ ꯄꯩꯁꯥ ꯆꯠꯈꯤꯕ ꯍꯥꯏꯗꯤ ꯂꯩꯕ ꯍꯥꯏꯁꯤꯕꯨ ꯏꯁꯥꯒꯤ ꯄꯩꯁꯥꯗꯤ ꯆꯠꯈꯤꯕꯅꯤꯅ ꯑꯗꯨ ꯋꯥꯈꯠ ꯅꯨꯡꯉꯥꯏ ꯑꯗꯨ ꯇꯧ ꯑꯗꯨꯗꯨꯅ ꯃꯤꯅꯒ ꯂꯩꯔꯒ ꯄꯤꯔꯛꯄ ꯑꯣꯏꯇꯥꯔꯒꯗꯤ ꯑꯩꯈꯣꯏꯒꯤ ꯀꯥ ꯍꯦꯟꯅ ꯃꯍꯥꯎꯁꯦ ꯂꯩꯕ ꯍꯥꯏꯇꯥꯔꯦꯅꯦ ꯑꯗꯨꯃꯛꯅꯦ ꯑꯩ ꯏꯇꯥꯎ ꯆꯥꯎꯅ ꯍꯥꯏꯔꯗꯤ ꯌꯥꯝꯅ ꯃꯔꯤꯛ ꯆꯨꯝꯅ ꯍꯥꯏꯔꯛꯈ꯭ꯔꯦ ꯑꯩ ꯏꯁꯥꯃꯛꯇꯁꯨ ꯇꯧꯖꯩ ꯍꯥꯏꯇꯥꯔꯦꯅꯦ
ꯑꯣ ꯏꯇꯥꯎꯁꯨ ꯑꯩꯈꯣꯏꯒꯤ ꯑꯔꯦꯝꯕꯁꯦ ꯈꯔ ꯆꯥꯕ ꯄꯥꯝꯕꯤꯌꯨ
ꯄꯥꯝꯖꯩ ꯄꯥꯝꯖꯩ ꯍꯥꯏꯗꯤ ꯏꯇꯥꯎꯁꯨ ꯑꯩꯈꯣꯏꯒꯤ ꯑꯩꯈꯣꯏ ꯏꯃꯥꯟꯅꯕ ꯃꯌꯥꯝ ꯃꯔꯛꯇ ꯑꯩꯈꯣꯏꯒꯤ ꯍꯥꯏꯗꯤ ꯆꯥꯕꯗ ꯈꯔ ꯄꯥꯝꯖꯕ ꯏꯃꯥꯟꯅꯕꯅꯦ ꯍꯥꯏꯔꯒ ꯃꯃꯤꯡ ꯆꯠꯅꯩꯗꯅ
ꯃꯥꯅꯤ ꯃꯥꯅꯤ
ꯌꯥ ꯍꯥꯏꯗꯤ ꯑꯗꯨ ꯍꯥꯏꯗꯤ ꯑꯩꯁꯨ ꯏꯇꯥꯎꯒꯤ ꯃꯇꯧ ꯊꯝꯖꯗꯅ ꯍꯥꯏꯗꯤ ꯍꯥꯏꯗꯤ ꯃꯇꯧ ꯇꯝꯖꯕꯅꯦ ꯍꯥꯏꯇꯥꯔꯦꯅꯦ ꯁꯝꯅ ꯍꯥꯏꯔꯕ ꯑ ꯑꯗꯣ ꯌꯥꯝꯅ ꯅꯨꯡꯉꯥꯏꯕ ꯊꯕꯛ ꯑꯣꯏꯔ ꯂꯩꯔꯝꯃꯦ ꯃꯍꯥꯎꯁꯨ ꯌꯥꯝꯅ ꯈꯪꯕ ꯄꯩꯁꯥꯁꯨ ꯁꯦꯚ ꯇꯧꯕ ꯄꯩꯁꯥꯁꯨ ꯇꯤꯡꯗꯕ
ꯑꯩꯁ ꯑꯗꯨꯅ ꯍꯦꯟꯅ ꯐꯔꯦ ꯑꯗꯨꯗꯒꯤꯗꯤ ꯑꯩꯈꯣꯏꯒꯤ ꯗꯦꯕ ꯀꯔꯕꯥꯔ ꯑꯃ ꯍꯦꯛ ꯊꯣꯛꯄꯗ ꯑꯩꯈꯣꯏꯒꯤ ꯆꯥꯛꯀ ꯍꯦꯛ ꯌꯥꯎꯕꯁꯦ ꯃꯁꯤꯁꯤꯗ ꯑꯩꯈꯣꯏꯒꯤ ꯃꯌꯥꯝꯒꯤ ꯀꯥꯡꯂꯨꯞ ꯊꯥꯗ꯭ꯔꯤꯀꯥꯟꯗ ꯑꯩꯈꯣꯏꯅ ꯚꯃꯣꯟꯒꯤ ꯊꯣꯡꯕ ꯃꯅꯥꯛꯇꯒ ꯆꯪꯁꯤꯜꯂꯒ ꯑꯩꯈꯣꯏꯒꯤ ꯇꯤꯐꯤꯟ ꯑꯃꯒ ꯍꯦꯛ ꯄꯨꯁꯜꯂꯒ ꯁꯤꯗ ꯈꯔ ꯍꯥꯞꯄꯤꯔꯛꯑꯣ ꯑꯍꯟ ꯃꯌꯥꯝꯅ ꯃꯔꯤꯕꯒꯤ ꯍꯥꯏꯔꯛꯄꯅꯤꯒ ꯍꯦꯛ ꯍꯥꯏꯖꯤꯜꯂꯒ ꯇꯤꯐꯤꯟꯗꯨꯗ ꯍꯥꯞꯆꯜꯂꯒ ꯑꯩꯈꯣꯏꯒꯤ ꯀꯤꯁꯜꯂꯒ ꯌꯣꯝꯁꯤꯜꯂꯒ ꯊꯝꯖꯤꯟꯕꯒꯨꯝꯕ
ꯑ ꯑꯥ
ꯑꯗꯨ ꯑꯣꯏꯇꯥꯔꯒꯗꯤ ꯆꯥꯔꯤꯕ ꯆꯥꯛꯇꯣ ꯑꯗꯨꯁꯨ ꯃꯐꯝꯗꯨꯗ ꯆꯥꯔꯅꯤ ꯍꯜꯂꯛꯑꯒꯁꯨ ꯍꯦꯟꯖꯥꯡꯗ ꯄꯣꯔꯛꯑꯕꯅꯤꯅ ꯅꯨꯡꯗꯥꯡꯁꯨ ꯍꯦꯟꯖꯥꯡ ꯍ ꯍꯧꯔꯦꯗꯅꯀꯣ
ꯃꯥꯅꯦ ꯃꯥꯅꯦ ꯑꯃꯨꯛꯇ ꯑꯅꯤ ꯍꯥꯎꯕꯗꯣ
ꯍꯣꯏ ꯍꯣꯏ
ꯍꯥꯏꯗꯤ ꯅꯨꯡꯗꯥꯡꯒꯤ ꯏꯟꯖꯥꯡꯗꯨꯃ ꯍꯦꯛꯇ ꯁꯦꯞ ꯇꯧꯗꯣꯔꯤꯕꯅꯤꯗꯣ ꯍꯥꯏꯗꯤ ꯑꯗꯨ ꯄꯨꯔꯛꯄꯗꯨꯅ ꯃꯔꯝ ꯑꯣꯏꯔꯒ ꯑꯩꯁꯨ ꯌꯥꯝ ꯇꯧꯖꯩ ꯍꯥꯏꯇꯥꯔꯦꯅꯦ ꯏꯇ ꯑꯩꯈꯣꯏꯒꯤ ꯃꯤꯅꯒ ꯊꯕꯛꯁꯦ ꯁꯨꯕ ꯂꯣꯏꯔꯝꯃꯅꯤ ꯍꯥꯏꯕ ꯀꯥꯟꯁꯤꯗ ꯑꯩꯈꯣꯏꯒꯤ ꯃꯅꯥꯛꯇꯒ ꯆꯪꯁꯤꯜꯂꯒ ꯑꯁ ꯅꯣꯏꯒꯤꯗꯨ ꯂꯣꯏꯈ꯭ꯔꯕꯅꯍꯦ ꯀꯥ ꯍꯥꯏꯐꯦꯠ ꯍꯪꯖꯤꯟꯅꯔꯞ ꯇꯧꯔꯝꯃꯒꯦꯀꯣ ꯑꯩꯈꯣꯏꯒꯤ ꯄꯨꯈꯝ ꯊꯥꯕꯒꯁꯦ ꯍꯥꯏꯐꯦꯠ ꯑꯃꯅꯤ ꯌꯥꯎꯁꯜꯂꯝꯃꯒ ꯆꯉꯥꯡ ꯑꯩꯈꯣꯏꯒꯤ ꯃꯈꯥ ꯇꯥꯕ ꯑꯉꯥꯡꯈꯩ ꯂꯩꯕꯗꯨꯗꯒ ꯁꯤ ꯇꯧꯁꯜꯂꯨꯅꯍꯦ ꯅꯣꯏꯕꯨꯣ ꯀ ꯍꯥꯏꯔꯒ ꯑꯩꯈꯣꯏꯒꯤ ꯑꯍꯟ ꯑꯃ ꯑꯣꯏꯕꯒꯤ ꯍꯥꯏꯇꯥꯔꯦꯅꯦꯕ ꯋꯥꯍꯩ ꯋꯥꯇꯥꯁꯦ ꯁꯤꯖꯤꯟꯅꯔꯒ ꯑꯩꯈꯣꯏꯒꯤ ꯉꯁꯥꯏꯈꯩ ꯑꯩꯈꯣꯏꯒꯤ ꯊꯕꯛ ꯑꯋꯥꯕ ꯁꯨꯔꯤꯀꯥꯟꯗ ꯆꯪꯖꯔꯨꯗ꯭ꯔꯕꯁꯨ ꯑꯩꯈꯣꯏꯒꯤ ꯆꯠꯔꯝꯗꯥꯏ ꯇꯥꯏꯃꯤꯡꯗꯗꯤ ꯑꯩꯈꯣꯏꯒꯤ ꯀꯩ ꯍꯥꯏꯅꯤ ꯑꯩꯒꯤ ꯖꯨ ꯑꯩꯒꯤ ꯅꯥꯇꯣꯟꯁꯤꯗ ꯌꯥꯎꯖꯕ ꯍꯥꯏꯇꯥꯔꯦꯅꯦ
ꯍꯣꯏ ꯍꯣꯏ
ꯃꯅꯝꯁꯦ ꯀꯥ ꯍꯦꯟꯅ ꯐꯥꯎꯕ ꯉꯝꯕ ꯍꯥꯏꯇꯥꯔꯦꯅꯦ ꯑꯩꯈꯣꯏꯒꯤ ꯀꯤꯂꯣꯃꯤꯇꯔ ꯑꯅꯤ ꯑꯍꯨꯝꯗ ꯂꯥꯞꯅꯅ ꯂꯩꯕ ꯃꯐꯝꯗ ꯑꯩꯈꯣꯏꯒꯤ ꯁꯨꯃꯥꯏꯅ ꯑꯩꯈꯣꯏꯒꯤ ꯎꯁꯣꯛꯞ ꯂꯤꯂꯥ ꯇꯧꯔꯦ ꯍꯥꯏꯕꯁꯦ ꯍꯦꯛꯇ ꯈꯪꯖꯕ
ꯑꯣ ꯏꯇꯥꯎꯅ ꯑꯩꯈꯣꯏꯒꯤ ꯃꯅꯝꯁꯦ ꯃꯅꯝꯁꯤ ꯌꯥꯝ ꯁꯥꯟꯅ ꯑꯩꯈꯣꯏꯒꯤ ꯃꯅꯝ ꯅꯝꯕ ꯉꯝꯃꯤꯁꯦ ꯃꯃꯥꯡ ꯐꯥꯎꯕꯗ ꯏꯇꯥꯎꯁꯦ ꯑꯩꯈꯣꯏꯒꯤ ꯀꯔꯤ ꯍꯥꯏꯅꯤ ꯑꯩꯈꯣꯏꯒꯤ ꯐꯨꯔꯤꯒꯨꯝꯕ ꯑꯣꯏꯅ ꯑꯣꯟꯕꯤꯔꯛꯄꯒꯤ ꯎ ꯆꯤꯡꯅꯕꯒꯗꯤ ꯂꯩꯕ꯭ꯔꯥ ꯍꯥꯏꯗꯤ ꯃꯅꯝꯁꯦ ꯑꯩꯈꯣꯏꯒꯤ ꯃꯌꯥꯝꯅ ꯅꯝꯅꯕ ꯃꯅꯝ ꯗꯒꯤ ꯍꯦꯟꯗꯣꯛ ꯄꯥꯊꯣꯛꯇꯅ ꯏꯇꯥꯎꯅ ꯁꯥꯟꯅꯅꯕꯝ ꯉꯝꯃꯤꯁꯦ
ꯑ ꯑꯩ ꯍꯩꯖꯔꯦ ꯍꯩꯖꯔꯀꯦ ꯑ ꯑꯗꯨꯃꯛꯇꯤ ꯅꯠꯆꯗꯦ ꯍꯥꯏꯇꯥꯔꯦꯅꯦ ꯑꯩꯈꯣꯏꯒꯤ ꯑꯩ ꯑꯩꯒꯤ ꯃꯅꯝꯁꯦ ꯑꯩꯒꯤꯁꯨ ꯇ꯭ꯔꯦꯅꯤꯡ ꯇꯧꯖꯩ ꯍꯥꯏꯇꯥꯔꯦꯅꯦ ꯑꯩꯈꯣꯏꯒꯤ ꯁꯝꯅ ꯍꯥꯏꯔꯕꯗ ꯑꯩꯈꯣꯏꯒꯤ ꯍꯛꯆꯥꯡ ꯐꯍꯟꯅꯤꯡꯉꯗꯤ ꯑꯩꯈꯣꯏꯒꯤ ꯍꯧꯖꯤꯛ ꯅꯍꯥꯁꯤꯡꯅ ꯑꯩꯈꯣꯏꯒꯤ ꯖꯤꯝꯗ ꯆꯠꯇꯅ ꯑꯩꯈꯣꯏꯒꯤ ꯋꯥꯛꯀꯤꯡ ꯆꯦꯟꯗꯅ ꯇꯧꯔꯒ ꯍꯛꯆꯥꯡ ꯐꯅꯕ ꯍꯣꯠꯅꯖꯩꯗꯅ
ꯍꯣꯏ ꯍꯣꯏ
ꯑꯁꯨꯃꯥꯏꯅꯃꯛ ꯑꯩꯁꯨ ꯍꯣꯠꯅꯖꯩ ꯍꯥꯏꯇꯥꯔꯦꯅꯦ ꯑꯩꯈꯣꯏꯒꯤ ꯁꯣꯔ ꯍꯣꯟꯕꯁꯤꯗꯤ ꯑꯩꯈꯣꯏꯒꯤ ꯅꯣꯔꯃꯦꯜ ꯑꯩꯈꯣꯏꯒꯤ ꯃꯤꯑꯣꯏꯕ ꯑꯃꯅ ꯁꯣꯔ ꯍꯣꯟꯒꯗꯕꯁꯤ ꯅꯥ ꯏꯁꯇꯣꯟꯗꯒꯤ ꯑꯣꯏꯒꯗꯣꯏꯅꯤꯅꯦ
ꯃꯥꯅꯤ ꯃꯥꯅꯤ
ꯑꯗꯨꯗꯨꯅ ꯑꯩꯗꯤ ꯁꯣꯔ ꯍꯣꯟꯕꯁꯦ ꯅꯥꯇꯣꯟꯗꯒꯤ ꯍꯣꯟꯖꯗ꯭ꯔꯦ ꯍꯥꯏꯇꯥꯔꯦ ꯌꯥꯔ ꯔꯣꯟꯖꯤꯠ ꯑ ꯌꯥꯔꯣꯝꯗꯒꯤ ꯑꯣꯏꯅ ꯍꯣꯟꯖꯔꯒ ꯑꯩꯈꯣꯏꯒꯤ ꯅꯥꯇꯣꯟꯁꯦ ꯑꯩꯈꯣꯏꯒꯤ ꯑ ꯐꯤꯒ ꯁꯨꯕꯗ ꯑꯩꯈꯣꯏꯅ ꯆꯞꯅꯕ ꯀ꯭ꯂꯤꯞ ꯑꯃ ꯂꯩꯖꯩꯕꯅ
ꯍꯣꯏ ꯍꯣꯏ
ꯑ ꯀ꯭ꯂꯤꯞꯁꯤꯅ ꯑꯩꯈꯣꯏꯒꯤ ꯅꯥꯇꯣꯟꯁꯦ ꯑꯗꯨꯝ ꯆꯞꯁꯤꯟꯕꯤꯔꯒ ꯂꯩꯖꯕ ꯍꯥꯏꯇꯥꯔꯦꯅꯦ ꯑꯗꯨꯗꯨꯅ ꯊꯥ ꯃꯉꯥ ꯇꯔꯨꯛꯇꯪ ꯑꯩꯈꯣꯏꯅ ꯑꯗꯨꯃꯥꯏꯅ ꯇꯧꯕꯤ ꯇꯥꯔꯒꯗꯤ ꯉꯁꯥꯏꯒꯤ ꯅꯥꯇꯣꯟꯁꯤꯗꯒꯤ ꯑꯩꯈꯣꯏꯒꯤ ꯁꯣꯔ ꯍꯣꯟꯖꯒꯗꯕ ꯄꯣꯠꯁꯦ ꯑꯩꯈꯣꯏꯅ ꯃꯅꯝ ꯈꯛꯇꯪꯒꯤ ꯑꯣꯏꯅ ꯊꯝꯖꯕ ꯍꯥꯏꯇꯥꯔꯦꯅꯦ ꯑꯗꯨꯗꯨꯅ ꯉꯍꯥꯟꯈꯩ ꯅꯝꯃꯨꯗꯕꯅꯤꯅ ꯑꯩꯈꯣꯏꯒꯤ ꯇꯛꯂꯥꯎ ꯍꯥꯡꯇꯣꯔꯛꯄꯁꯤꯗ ꯑꯩꯈꯣꯏꯒꯤ ꯀꯥ ꯍꯦꯟꯅ ꯑꯩꯈꯣꯏꯒꯤ ꯃꯅꯝꯁꯤ ꯐꯥꯎꯕ ꯉꯝꯕ ꯍꯥꯏꯇꯥꯔꯦ ꯑꯗꯨꯃꯥꯏꯅ ꯇꯧꯗꯅ ꯑꯩꯁꯨ ꯇ꯭ꯔꯦꯅꯤꯡꯁꯦ ꯆꯍꯤ ꯀꯨꯟ ꯀꯨꯟꯊ꯭ꯔꯥ ꯑꯃꯗꯤ ꯑꯗꯨꯃꯥꯏꯅ ꯅꯥ ꯣꯟ ꯃꯦꯟꯕꯒꯤ ꯇ꯭ꯔꯦꯅꯤꯡꯁꯦ ꯇꯧꯖꯔꯛꯑꯦ ꯍꯥꯏꯇꯥꯔꯦꯅꯦ
ꯑꯣ ꯆꯨꯝꯃꯤ ꯆꯨꯝꯃꯤ ꯑꯩꯈꯣꯏꯒꯤ ꯅꯍꯥꯁꯤꯡꯅ ꯍꯥꯏꯇꯥꯔꯦꯅꯦꯀꯣ ꯑꯩꯈꯣꯏꯒꯤ ꯅꯍꯥꯁꯤꯡꯅ ꯑꯩꯈꯣꯏꯒꯤ ꯖꯤꯝ ꯁꯥꯟꯅꯗꯅ ꯑꯩꯈꯣꯏꯒꯤ ꯏꯁꯩꯁꯤꯗ ꯌꯣꯠꯁꯤ ꯊꯥꯡꯒꯠꯇꯅ ꯑꯗꯨꯒ ꯑꯩꯈꯣꯏꯒꯤ ꯌꯨꯝꯒꯤ ꯄꯣꯠ ꯆꯩꯩ ꯊꯥꯡꯖꯜꯂꯨꯒꯅ ꯍꯦꯛ ꯇꯟꯕ ꯊꯥꯡꯖꯅꯤꯡꯗꯕ ꯂꯨꯝꯃꯤꯒꯥꯏ ꯍꯥꯏꯕꯀꯣ ꯑꯗꯨꯗꯗꯤ ꯖꯤꯝꯗꯅꯀ ꯑꯔꯨꯝꯕꯒ ꯊꯥꯡꯒꯠꯂꯒꯅ ꯑꯩꯈꯣꯏꯒꯤ ꯍꯜꯂꯛꯑꯒ ꯆꯥꯛꯀꯁꯦ ꯕꯣꯔꯥ ꯕꯣꯔꯥ ꯆꯥꯁꯤꯟꯕ ꯑꯗꯨꯃꯥꯏꯅ ꯀꯥꯟꯅ ꯂꯣꯏꯗꯣꯏ ꯁꯣꯔꯨꯛꯄꯨꯗꯤ ꯏꯇꯥꯎꯒꯤ ꯍꯥꯏꯔꯤꯕ ꯃꯅꯝꯁꯤꯗ ꯑꯣꯏꯅ ꯇ꯭ꯔꯦꯅꯤꯡ ꯇꯧꯕꯁꯤ ꯁꯤꯅ ꯍꯦꯟꯅ ꯐꯩ ꯍꯥꯏꯕ ꯋꯥꯈꯜꯂꯣꯟꯁꯦ ꯑꯩ ꯊꯝꯖꯅꯤꯡꯉꯤ
ꯃꯥꯅꯦ ꯃꯥꯅꯦ ꯍꯥꯏꯗꯤ ꯑꯩꯈꯣꯏꯒꯤ ꯑ ꯏꯇꯥꯎꯅ ꯍꯥꯏꯗꯨꯣ ꯌꯥꯝ ꯆꯨꯝꯃꯦ ꯍꯥꯏ ꯍꯥꯏꯇꯥꯔꯦꯅꯦ ꯑꯩꯈꯣꯏꯒꯤ ꯑꯩꯈꯣꯏꯒꯤ ꯐꯧꯒꯁꯦ ꯍꯦꯛꯇ ꯊꯥꯡꯒꯠꯂꯣ ꯍꯥꯏꯕ ꯃꯇꯝꯗ ꯑꯩꯈꯣꯏꯒꯤ ꯍꯧꯖꯤꯛꯀꯥꯟꯒꯤ ꯅꯍꯥꯈꯩꯅ ꯇꯧꯔꯤ ꯍꯧꯁꯦ ꯑꯩꯈꯣꯏꯒꯤ ꯃꯁꯜꯒꯁꯦ ꯑꯩꯈꯣꯏꯒꯤ ꯖꯤꯝꯗꯅ ꯀꯦꯖꯤ ꯀꯨꯟꯊ꯭ꯔꯥ ꯅꯤꯐꯨ ꯂꯨꯝꯕꯁꯦ ꯍꯦꯛꯇ ꯊꯥꯒꯠꯄ
ꯎꯝ
ꯑꯗꯨꯗꯨꯒ ꯑꯩꯈꯣꯏꯗꯤ ꯐꯧ ꯕꯣꯔꯥ ꯑꯃꯇꯪ ꯊꯥꯡꯀꯠꯂꯨ ꯅꯠꯇ꯭ꯔꯒꯅ ꯒ꯭ꯌꯥꯁ ꯁꯤꯂꯤꯟꯗꯔ ꯑꯃꯇꯪ ꯊꯥꯡꯀꯠꯂꯨ ꯍꯥꯏꯕ ꯀꯥꯟꯗꯅ ꯑꯩꯈꯣꯏꯒꯤ ꯑꯁ ꯑꯩ ꯃꯁꯜ ꯇꯩꯒꯤꯅꯤꯒꯨꯝꯕ ꯍꯥꯏꯔꯒ ꯂꯩꯊꯣꯛꯇꯅ ꯂꯩꯅꯩꯗꯅ ꯑꯗꯨꯗꯤ ꯍꯥꯏꯗꯤ ꯀꯥꯟꯅꯕ ꯑꯝꯇꯗ ꯁꯤꯖꯤꯟꯅꯗ꯭ꯔꯦ ꯍꯥꯏꯇꯥꯔꯦꯅꯦ ꯑꯩꯈꯣꯏꯅ ꯃꯣꯏꯅ ꯇꯧꯖꯔꯤꯕ ꯑꯩꯈꯣꯏꯒꯤ ꯇ꯭ꯔꯦꯅꯤꯡꯁꯦ ꯑꯗꯨꯗꯨꯅ ꯑ ꯑꯩꯒꯤꯁꯤꯗꯤ ꯑꯩꯈꯣꯏꯒꯤ ꯅꯥꯇꯣꯟꯗꯒꯤ ꯍꯣꯟꯕꯒꯤ ꯃꯍꯨꯠꯇ ꯑꯩꯈꯣꯏꯒꯤ ꯌꯥꯗꯒꯤ ꯍꯣꯟꯕꯒꯤ ꯇ꯭ꯔꯦꯟꯅꯤꯡꯁꯤꯁꯨ ꯇꯧꯖꯔꯕꯅꯤꯅ ꯑꯩꯈꯣꯏꯒꯤ ꯅꯥꯇꯣꯟꯁꯦ ꯀꯥ ꯍꯦꯟꯅ ꯁꯤꯡꯖꯕ ꯍꯥꯏꯇꯥꯔꯦꯅꯦ
ꯎꯝ ꯎꯝ
ꯑꯗꯨꯅ ꯍꯟꯗꯛꯇꯁꯨ ꯑꯩꯈꯣꯏꯒꯤ ꯑꯁꯥꯝ ꯔꯥꯏꯐꯜꯅ ꯑꯩꯈꯣꯏꯒꯤ ꯑꯩꯒꯤꯁꯦ ꯊꯕꯛ ꯀꯧꯔꯝꯃꯦ ꯍꯥꯏꯇꯥꯔꯦꯅꯦ ꯍꯥꯏꯗꯤ ꯃꯌꯥꯝꯗꯒꯤ ꯀꯥ ꯍꯦꯟꯅ ꯃꯅꯝ ꯅꯝꯕ ꯉꯝꯕꯅꯤꯅ
ꯑꯣ ꯀꯩ ꯀꯩ ꯁꯤꯟꯐꯝꯅ ꯇꯧꯕꯤꯔꯤꯅꯣ ꯍꯥꯏꯕꯗꯤ ꯀꯔꯤ ꯃꯔꯝꯁꯦ ꯑꯁꯥꯝ ꯔꯥꯏꯐꯜꯅ ꯑꯩꯈꯣꯏ ꯇꯥꯎꯒꯤꯦ ꯊꯕꯛꯁꯦ ꯀꯔꯤꯗ ꯁꯤꯖꯤꯟꯅꯕꯤꯔꯤꯅꯣ ꯑꯩꯈꯣꯏꯒꯤ ꯍꯦꯟꯖꯥꯡ ꯑꯍꯥꯎꯕ ꯃꯅꯝ ꯊꯤꯕꯗ ꯁꯤꯖꯤꯟꯅꯩꯔꯥ ꯅꯠꯇ꯭ꯔꯒ ꯑꯩꯈꯣꯏꯒꯤ ꯕꯣꯝ ꯅꯨꯡꯒꯨꯝꯕ ꯊꯕꯗ ꯁꯤꯖꯤꯟꯅꯕꯤꯔꯤꯗ
ꯍꯥꯏꯗꯤ ꯑꯩꯒꯤ ꯃꯃꯤꯡꯁꯦ ꯃꯣꯏꯁꯨ ꯇꯥꯔꯕ ꯖꯥꯠꯅꯦ ꯍꯥꯏꯗꯤ ꯁꯨꯃꯥꯏꯅ ꯃꯤꯑꯣꯏ ꯃꯤ ꯑꯃ ꯂꯩ ꯑꯩꯈꯣꯏꯒꯤ ꯀꯤꯂꯣꯃꯤꯇꯔ ꯃꯔꯤ ꯃꯉꯥꯗ ꯂꯩꯕ ꯄꯣꯠꯁꯦ ꯃꯅꯝꯁꯦ ꯍꯦꯛꯇ ꯈꯪꯕ ꯉꯝꯕ ꯃꯤ ꯑꯃ ꯂꯩ ꯍꯥꯏꯕꯁꯦ ꯃꯣꯏ ꯄꯥꯎ ꯐꯪꯕꯖꯅꯤ
ꯎꯝ
ꯑꯗꯨꯅ ꯃꯔꯝ ꯑꯣꯏꯔꯒ ꯑꯩꯁꯦ ꯌꯨꯝꯗ ꯑꯣꯏꯅ ꯂꯥꯛꯆꯔꯦ ꯍꯥꯏꯇꯥꯔꯦ ꯃꯣꯏ ꯃꯌꯥꯝꯁꯦ ꯑꯗꯨ ꯑꯗꯨ ꯑꯗꯨꯒ ꯃꯣꯏꯅ ꯑꯩꯉꯣꯟꯗ ꯔꯤꯀ꯭ꯋꯦꯁ ꯇꯧꯔꯤꯁꯦ ꯅꯪꯗꯤ ꯆꯥꯔꯒꯗꯪ ꯂꯩꯒꯗꯕꯅꯤ ꯑꯗꯨꯗꯨꯒ ꯑꯩꯈꯣꯏꯒꯤ ꯗ꯭ꯔꯛꯀꯨꯝꯕ ꯀꯔꯤꯒꯨꯝꯕ ꯐꯥꯔꯝꯗꯥꯏꯗ ꯑꯩꯈꯣꯏꯒꯤ ꯍꯥꯏꯐꯦꯠꯇꯪ ꯑꯩꯈꯣꯏꯒꯤ ꯗ꯭ꯔꯦꯁ ꯁꯦꯠꯄꯤꯔꯒ ꯍꯥꯏꯇꯥꯔꯦꯅꯦ ꯍꯥꯏꯐꯦꯠꯇꯪ ꯄꯤꯔꯒ ꯑꯩꯈꯣꯏꯒꯤ ꯗ꯭ꯔꯛꯁꯦ ꯄꯨꯔꯛꯄ ꯃꯇꯝꯗ ꯑꯩꯈꯣꯏꯒꯤ ꯒꯥꯔꯤ ꯃꯁꯛꯁꯦ ꯇꯥꯛ ꯄꯤꯌꯨ ꯍꯥꯏꯕ ꯍꯥꯏꯇꯥꯔꯦꯅꯦ ꯃꯣꯏꯅ
ꯑꯣ ꯑꯣ
ꯑꯗꯨꯅ ꯑꯗꯨꯝꯕ
ꯗ ꯑꯩꯅ ꯏꯇꯥꯎꯗ ꯀꯣꯏꯁꯟ ꯑꯃ ꯍꯪꯖꯅꯤꯡꯉꯤꯁꯤꯅꯀꯣ ꯑꯩꯈꯣꯏꯒꯤ ꯏꯇꯥꯎꯁꯤ ꯃꯅꯝꯁꯤ ꯐꯖꯅ ꯈꯪꯉꯦ ꯍꯥꯏꯕꯅꯤꯅꯀꯣ ꯑꯩꯈꯣꯏꯒꯤ ꯌꯨꯝꯂꯣꯟ ꯀꯩꯔꯣꯟꯅꯕꯗ ꯑꯩꯈꯣꯏꯒꯤ ꯂꯦꯇ꯭ꯔꯤꯟꯒꯨꯝꯕ ꯊꯝꯃꯤꯁꯦ ꯃꯁꯤꯒꯤ ꯃꯅꯝ ꯃꯌꯥꯝꯖꯤ ꯏꯇꯥꯎꯖꯤ ꯀꯤꯂꯣꯃꯤꯇꯔ ꯑꯍꯨꯝꯕꯧꯀꯤ ꯃꯅꯨꯡꯗ ꯑꯩꯈꯣꯏꯒꯤ ꯆꯥꯎꯔꯥꯛꯅ ꯍꯥꯏꯔꯕꯗꯨꯗ ꯑꯩꯈꯣꯏꯒꯤ ꯂꯦꯇ꯭ꯔꯤꯟ ꯆꯍꯨꯝ ꯆꯥꯝꯃꯔꯤꯗꯤ ꯂꯩꯔꯝꯗꯣꯏꯅꯦꯕꯀꯣ
ꯃꯁꯩꯖꯤꯗ ꯏꯇꯥꯎꯖꯤꯅ ꯃꯅꯝꯖꯦ ꯂꯦꯇ꯭ꯔꯤꯟ ꯃꯅꯝꯖꯦ ꯄꯨꯂꯞ ꯍꯦꯛꯇ ꯅꯝꯕꯤꯕ꯭ꯔꯥ ꯀꯃꯥꯏꯟ ꯇꯧꯋꯤ ꯃꯁꯤꯒꯤ ꯃꯅꯝꯖꯦ
ꯑꯥ ꯌꯨꯝꯗ ꯂꯩꯔꯤꯀꯥꯟꯗꯗꯤ ꯑꯩꯈꯣꯏꯒꯤ ꯅꯥꯇꯣꯟꯖꯦ ꯑꯩ ꯉꯁꯥꯏ ꯍꯥꯏꯖꯒꯤꯕꯗꯣ ꯀ꯭ꯂꯤꯞ ꯆꯞꯄꯒ ꯈꯪꯖꯔꯦ ꯍꯥꯏꯇꯥꯔꯦ ꯗꯨꯅꯤ
ꯑꯣ ꯑꯣ
ꯀ꯭ꯂꯤꯞꯁꯤ ꯆꯞꯁꯤꯟ ꯇꯥꯔꯒꯗꯤ ꯑꯩꯈꯣꯏꯒꯤ ꯃꯅꯝꯁꯤ ꯆꯪꯗꯦꯕ ꯑꯗꯨꯗꯨꯅ